ꯍꯜꯂꯣ
ꯇꯥꯏꯌꯦ
ꯑꯣ ꯀꯩꯅꯣ ꯌꯥꯝ ꯁꯦꯡꯅ ꯄꯥꯏꯈꯠꯂꯦꯅ
ꯑ ꯑꯩꯗꯣ ꯇꯞꯅ ꯂꯥꯛꯑꯦ ꯑꯗꯨꯒꯤꯅꯦ
ꯑꯣ ꯀꯣꯜꯗ ꯊꯦꯡꯅ ꯂꯥꯛꯄ꯭ꯔꯥ
ꯍꯣꯏ
ꯑꯣꯀꯦ ꯑꯣꯀꯦ ꯌꯥꯝ ꯑꯗꯨꯗꯤ ꯆꯥꯛ ꯆꯥꯔꯕꯣ
ꯍꯣꯏ ꯍꯧꯖꯤꯛ ꯉꯥꯛ ꯆꯠꯊꯣꯛꯄꯤꯈ꯭ꯔꯦ
ꯑꯣ ꯅꯪꯒꯤ ꯕꯦꯛꯒ꯭ꯔꯥꯎꯟ ꯃꯈꯣꯟ ꯌꯥꯝ ꯇꯥꯏ
ꯍꯥꯎ ꯦ ꯌꯥꯕ꯭ꯔꯣ
ꯍꯣꯏ
ꯁꯥꯒꯦ
ꯑꯩꯗꯤ ꯉꯁꯤꯁꯦ ꯌꯦꯟꯁꯥꯡ ꯑꯅꯤꯒꯨꯝꯕ ꯇꯧꯋꯦ ꯑꯃꯅ ꯍꯪꯒꯥꯝꯅꯦ ꯑꯗꯨꯒ ꯑꯃꯅ ꯌꯦꯟ ꯆꯝꯐꯨꯠ ꯊꯣꯡꯕꯤ
ꯑꯩꯁꯨ ꯏꯟꯁꯥꯡ ꯑꯅꯤ ꯇꯧꯔꯒ ꯉꯁꯤ ꯀꯩꯅꯣ ꯕꯥꯔꯗꯦ ꯕꯥꯔꯗꯦ ꯑꯃ ꯂꯩꯕꯀꯣ ꯍꯣꯏ ꯃꯔꯨꯞ ꯈꯣꯏꯒꯦ
ꯀꯩ ꯃꯊꯦꯜ ꯇꯧꯔꯦ ꯑꯗꯨꯗꯤꯅ
ꯀꯩꯅꯣ ꯌꯦꯟꯒꯥ ꯑꯣꯛ ꯇꯧꯕ
ꯑꯣ ꯑꯁ ꯌꯥꯝ ꯍꯥꯎꯒꯅꯤꯅꯦ ꯅꯣꯏꯗꯤ ꯑꯩꯗꯩꯩ ꯍꯦꯟꯅ
ꯃꯦꯁꯤꯒꯤ ꯀꯩꯅꯣ ꯉꯔꯥꯡ ꯑꯩꯈꯣꯏ ꯑꯃꯒꯤ ꯄ꯭ꯔꯣꯃꯤꯁ ꯂꯩꯕ ꯑꯩꯈꯣꯢꯒꯤ ꯑꯣꯐꯔꯁꯨ ꯈꯔ ꯌꯥꯎꯋꯦ ꯑꯩꯈꯣꯏꯒꯤ ꯐꯦꯟꯁ ꯃꯁꯦꯟꯗ ꯈꯣꯏ ꯊꯥꯅꯕꯀꯣ ꯌꯦꯟꯁꯥꯡ ꯉꯁꯤ ꯀꯣꯡꯅꯤꯡꯉꯥꯏꯗꯣ
ꯑꯥ
ꯑꯗꯨꯒꯤ ꯃꯣꯏꯒꯤ ꯑꯣꯐꯔꯁꯨ ꯈꯔ ꯌꯧꯑꯦ
ꯑꯆꯆꯥ
ꯑꯗꯨꯒꯤ ꯉꯁꯥꯏ ꯕꯦꯛꯒ꯭ꯔꯥꯎꯟꯗ ꯈꯔ ꯂꯧꯕꯗ ꯑꯩ ꯃꯤꯁꯨ ꯈꯔ ꯌꯥꯝꯃꯀꯣ ꯃꯤ ꯈꯔ ꯌꯥꯝꯅ ꯄꯨꯟꯕꯗ
ꯍꯣꯏ ꯀꯥꯏꯗꯦꯗ ꯑꯩꯒꯤꯗꯨꯃꯛꯇꯤ
ꯑ
ꯀꯩꯀꯩ ꯋꯥꯔꯤ ꯁꯥꯡꯗꯣꯛꯅꯕ ꯅꯣꯏ ꯑꯦꯟꯁꯥꯡ ꯊꯣꯡꯕꯗ ꯀꯩꯀꯩ ꯊꯥꯛꯀꯦ
ꯑꯁ ꯌꯦꯟꯁꯥꯥꯡꯗꯣ ꯑꯁ ꯅꯨꯄꯤꯅ ꯊꯣꯡꯕꯗ ꯈꯪꯗ꯭ꯔꯦ ꯍꯥꯏꯗꯦ ꯅꯨꯄꯤꯈꯣꯏꯗꯀꯣ ꯏꯟꯁꯥꯡ ꯃꯣꯏꯅꯥ ꯏꯟꯁꯥꯡꯗ ꯁꯤꯠꯄ ꯑꯣꯏꯅ ꯁꯥ ꯌꯧꯗ꯭ꯔꯁꯨ ꯃꯥꯏ ꯖꯥꯠ ꯌꯥꯝ ꯍꯥꯞꯄꯗꯣ ꯑꯁ ꯆꯥꯗꯗꯤ ꯂꯣꯏꯔꯦ ꯀꯔꯤ ꯀꯔꯤ ꯍꯥꯞꯄ꯭ꯔꯥ
ꯑꯣ ꯃꯍꯥꯎ ꯌꯥꯝ ꯍꯥꯞꯄ ꯑꯃ ꯃꯥꯜꯂꯦ
ꯃꯍꯥꯎꯗꯨꯀꯣ ꯅꯥꯄꯤꯅꯦ ꯀꯔꯤ ꯀꯔꯤꯅꯦ ꯑꯗꯨ ꯃꯅꯥ ꯃꯁꯤꯡꯁꯤꯅꯦ ꯑꯗꯨ
ꯎꯝ ꯍꯥꯎꯗꯤ ꯍꯥꯎꯔꯝꯅꯤꯅ
ꯍꯥꯎꯋꯦ ꯑꯩꯈꯣꯏ ꯂꯣꯀꯦꯜꯒꯤ ꯀꯩꯅꯣ ꯑꯩꯈꯣꯏ ꯇ꯭ꯔꯦꯗꯤꯁꯅꯦꯜꯒꯤ ꯃꯑꯣꯡꯗ ꯑꯗꯨꯝ ꯊꯣꯡꯉ ꯆꯥꯕꯗꯀꯣ
ꯑꯆꯁꯥ
ꯃꯔꯨ ꯃꯔꯥꯡ ꯀꯩꯅꯣ ꯌꯥꯝ ꯇꯧ ꯇꯧꯗꯕꯤꯗ ꯀꯩꯅꯣ ꯚꯦꯖꯤꯇꯦꯕꯜꯅ ꯑꯗꯨꯝ ꯍꯥꯞꯄꯗꯣ ꯃꯤꯁꯨ ꯄꯥꯝꯃꯦ ꯁꯤ ꯇꯝꯄꯥꯛꯀꯤ ꯀꯩꯅꯣ ꯁꯤ ꯃꯤꯁꯨ ꯑꯩꯈꯣꯏ ꯆꯤꯡꯒꯤꯗꯣ ꯄꯥꯝꯃꯦꯅ ꯀꯣ
ꯍꯣꯏ ꯇꯧꯋꯦ ꯑꯁ ꯃꯣꯔꯣꯛꯇꯤ ꯁꯥꯍꯟꯕꯔꯣ
ꯃꯔꯣꯛ ꯑꯗꯨꯝ ꯇꯧꯋꯦ ꯑꯣ ꯀꯩꯅꯣ ꯌꯦꯟꯒꯨꯝꯕꯗꯤ ꯈꯔ ꯃꯔꯣꯛ ꯆꯗ꯭ꯔꯁꯨ ꯈꯔ ꯆꯥꯟꯅꯩꯅ ꯑꯣꯛꯀꯨꯝꯕꯗꯤ ꯆꯥꯟꯅꯗꯦꯀꯣ
ꯍꯣꯏ ꯃꯣꯔꯣꯛ ꯁꯥꯕꯁꯦꯔꯣ
ꯃꯔꯣꯛ ꯁꯥꯗꯕꯗꯣ ꯃꯔꯣꯛꯀ ꯊꯨꯝ ꯋꯥꯠꯄꯁꯤꯗꯤ ꯀꯩꯅꯣ ꯆꯝꯐꯨꯠ ꯑꯗꯨꯕꯗꯤ ꯃꯍꯥꯎ ꯂꯩꯇꯦꯅ
ꯑ ꯑꯧ ꯍꯣꯏ
ꯑꯩꯈꯣꯏꯅ ꯃꯔꯣꯛ ꯑꯁꯥꯕ ꯆꯥꯅꯤꯡꯗ꯭ꯔꯁꯨ ꯁꯥ ꯆꯥꯕ ꯅꯨꯃꯤꯠꯗꯤ ꯑꯗꯨꯝ ꯃꯤ ꯑꯌꯥꯝꯕꯗ ꯑꯗꯨꯅ ꯃꯍꯥꯎ ꯇꯧ ꯇꯧꯋꯦꯕꯀꯣ
ꯑꯥ ꯍꯥꯎꯔꯝꯅꯤ
ꯑꯁ
ꯑꯁ ꯑꯩꯈꯣꯏꯗꯤ ꯉꯔꯥꯡꯅ ꯑꯣꯏꯅ ꯆꯥꯏꯌꯦ ꯉꯔꯥꯡꯗꯣ ꯑꯩ ꯄꯣꯛꯄ ꯅꯨꯃꯤꯠ ꯑꯣꯏꯌꯦꯕ
ꯑꯁ
ꯑꯁ ꯑꯗꯨꯒꯤ ꯌꯦꯟ ꯑꯣꯏꯅ ꯆꯥꯏꯌꯦ ꯏꯃꯥꯟꯅꯕꯤ ꯈꯣꯏꯗ
ꯍ
ꯕꯣꯏꯂꯔ ꯑꯣꯏꯅ ꯄꯤꯖꯕ ꯉꯥꯅꯨ ꯆꯥꯍꯟꯅꯤ ꯍꯥꯏꯅ ꯀꯧꯔꯦ ꯑꯗꯨꯒ
ꯃꯁꯤꯒꯤ ꯅꯁꯤꯒꯁꯤ ꯁꯤꯒꯤ ꯕꯥꯔꯗꯦꯒ ꯉꯔꯥꯡꯒꯤ ꯕꯥꯔꯗꯦꯗꯤ ꯅꯣꯏꯒꯤ ꯃꯦꯃꯣꯔꯜ ꯊꯝꯕꯗꯣ ꯉ ꯉꯔꯥꯡ ꯑꯍꯤꯡꯒꯤ ꯋꯥꯔꯜ ꯀꯞ ꯃꯦꯁꯇꯣ
ꯑꯥ ꯑꯥ ꯑꯦ ꯑꯍꯥꯟꯕꯗ ꯑꯩꯈꯣꯏ ꯑꯥꯔꯖꯦꯟꯇꯤꯅꯥꯗ ꯆꯪꯗꯦꯅꯎꯀꯣ
ꯍꯣꯏ
ꯑꯩꯒꯤ ꯏꯟꯁꯥꯡꯗ ꯑꯣꯏꯅ ꯇꯥꯏꯅꯔꯕꯅꯦ ꯑꯩꯒꯤ ꯏꯟꯁꯥꯡ ꯆꯥꯕꯗꯩꯅꯦ ꯍꯥꯏꯅ
ꯑꯗꯨꯗ ꯅꯅꯥꯪꯒꯤ ꯃꯦꯃꯣꯔꯤ ꯑꯣꯏꯈ꯭ꯔꯦ ꯃꯦꯁꯤ ꯁꯤꯒꯗꯧꯕꯅ ꯃꯦꯁꯤ ꯆꯤꯔꯥ ꯍꯤꯉꯛꯄ ꯅꯨꯃꯤꯠꯇ ꯑꯩꯒꯤ ꯕꯥꯔꯗꯦꯅꯤ ꯍꯥꯏꯔꯒ
ꯑꯗꯨꯅꯦ ꯂꯣꯏꯔꯦ ꯃꯣꯏꯅ ꯑꯍꯥꯟꯕꯗꯤ ꯁꯥꯎꯈ꯭ꯔꯕꯅꯦꯕ ꯃꯣꯏꯁꯦ ꯅꯨꯡꯉꯥꯏꯇ꯭ꯔꯦꯕ ꯑꯗꯨꯒ ꯉꯝꯈ꯭ꯔꯒ ꯑꯃꯨꯛ ꯍꯔꯥꯎꯔꯛꯄꯁꯤꯗꯤ ꯂꯣꯏꯔꯦ ꯉꯔꯥꯡ ꯅꯨꯃꯤꯠꯁꯤꯗꯤ
ꯃꯣꯏꯒꯤꯗꯤ ꯃꯣꯏꯒꯤ ꯐꯦꯟꯁꯇꯤ ꯑꯩꯈꯣꯏ ꯂꯩꯃꯤꯟꯅ ꯅꯥꯕꯈꯣꯏꯗꯗꯤ ꯃꯣꯏ ꯀꯞꯄꯁꯨ ꯌꯧꯋꯦ ꯃꯤ ꯈꯔꯗꯤ ꯌꯦꯡꯉꯔꯣꯏ ꯍꯥꯏꯅ ꯉꯔꯥꯡ ꯄ꯭ꯔꯣꯃꯤꯁ ꯇꯧꯔꯒ ꯑꯗꯨꯝ ꯆꯠꯈ꯭ꯔꯦ ꯑꯩꯈꯣꯏꯅ ꯂꯥꯎꯔꯒ ꯃꯄꯥꯟꯗ ꯉꯥꯏꯑꯦ ꯈꯔꯗꯤ ꯑ ꯌꯦꯡꯕ ꯀꯤꯕ ꯑꯗꯨꯗꯣ ꯔꯤꯖꯜꯗꯤ ꯈꯪꯅꯤꯡꯕꯀꯣ ꯃꯣꯏꯗꯣ
ꯍꯣꯏ ꯑꯁ ꯉꯔꯥꯡꯒꯤꯗꯨꯗꯤ ꯐꯖꯅ ꯑꯃꯨꯛ ꯁꯥꯟꯅꯩꯑꯦꯍꯦ ꯂꯥꯏꯛ ꯂꯣꯏꯔꯝꯗꯥꯏꯗꯀꯣ
ꯐꯥꯏꯅꯦꯜ ꯃꯦꯁ
ꯑꯗꯨꯅꯦ ꯑꯁ ꯑꯩꯗꯤ ꯃꯣꯏ ꯄꯣꯔꯅꯤ ꯈꯟꯕꯅꯦ
ꯑꯁ ꯑ ꯑꯗꯨ ꯃꯦꯁꯤꯒꯤ ꯐꯦꯟꯁꯇ ꯑꯁꯤ ꯑꯩꯈꯣꯏ ꯀꯥꯎꯟꯇ꯭ꯔꯤ ꯈꯛꯇ ꯅꯠꯇꯦ ꯑꯦꯕ꯭ꯔꯤ ꯀꯥꯎꯟꯇ꯭ꯔꯤ ꯃꯥꯒꯤ ꯐꯦꯟꯁꯇ
ꯎꯝ
ꯑꯗꯨ ꯁꯣꯏꯗꯕꯤꯗ ꯈꯟꯒꯅꯤ ꯌꯦꯡꯉꯣ ꯅꯞ ꯃꯥꯅ ꯃꯣꯏ ꯒꯣꯜ ꯑꯅꯤ ꯆꯟꯕꯗ ꯃꯣꯏ ꯗ꯭ꯔꯣ ꯇꯥꯒꯦꯗꯔꯥ ꯑꯗꯨꯐꯥꯎꯁꯨ ꯃꯤ ꯊꯥꯖꯗꯦꯕ ꯒꯣꯜ ꯃꯣꯏꯅ ꯑꯃ ꯍꯦꯜꯂꯒ ꯉꯝꯕꯗꯨꯗꯤ ꯄꯨꯔꯥ ꯃꯤꯗꯨꯣ ꯌꯥꯝ ꯁꯣꯛ ꯇꯧꯈ꯭ꯔꯦꯕꯀꯣ
ꯑꯁꯦꯡꯕ ꯑꯁ ꯉꯔꯥꯡꯒꯤꯗꯣ ꯑꯩꯗꯤ ꯅꯨꯡꯉꯥꯏꯕꯤꯗꯦ
ꯑꯁꯨ ꯈꯔ ꯉꯥꯡꯅꯤꯡꯕꯒꯤ ꯃꯊꯛꯇ ꯑꯁ
ꯑ ꯑꯩ ꯑꯇꯩ ꯑꯩꯗꯤ ꯅꯨꯡꯉꯥꯏꯕꯤꯗꯦ ꯄꯣꯕꯒꯤ ꯃꯤꯁꯤꯡꯗꯣ ꯑꯁ ꯑꯩꯗꯣ ꯈꯜꯂꯒ ꯑꯁ ꯃꯣꯏꯁꯨ ꯌꯥꯝ ꯄꯦꯜꯂꯝꯃꯣꯏꯀꯣ ꯍꯥꯏꯅ ꯈꯜꯂꯦ
ꯑꯁ ꯃꯥꯗ ꯃꯃꯥꯡꯗ ꯑꯅꯤ ꯑꯍꯨꯝ ꯊꯣꯛꯈ꯭ꯔꯦ ꯑꯗꯨ ꯃꯥ ꯑꯃꯨꯛ ꯉꯔꯥꯡ ꯊꯣꯛꯈ꯭ꯔꯗꯤ ꯋꯥꯔꯜ ꯀꯞꯗꯤ ꯃꯍꯥꯎ ꯂꯩꯇ꯭ꯔꯦ ꯉꯥꯏꯕꯗꯨ ꯐꯥꯏꯅꯦꯜ ꯑꯣꯏꯔꯁꯨ ꯌꯦꯡꯅꯤꯡꯗ꯭ꯔꯦꯕꯀꯣ ꯑꯩꯈꯣꯏꯒꯤ ꯃꯨꯠꯇꯨꯀꯣ
ꯑꯣ ꯃꯥꯕꯨ ꯃꯥꯒꯤ ꯉꯥꯛꯇꯪꯒꯤ ꯌꯦꯡꯕꯅꯦꯕ ꯀꯣꯟꯅꯩꯁꯦ ꯕꯣꯁꯦ
ꯑꯗꯨ ꯃꯥꯒꯤꯗꯨ ꯑꯗꯨꯝ ꯑꯩꯈꯣꯏ ꯑꯩꯅ ꯉꯥꯏꯕꯗꯨ ꯃꯥꯒꯤꯗꯨ ꯑꯩꯒꯤ ꯑꯩ ꯑꯩꯉꯣꯟꯗꯗꯤ ꯃꯥꯒꯤꯗꯣ ꯇꯥꯏꯃꯤꯡꯗꯣ ꯈꯔ ꯆꯥꯋꯦꯀꯣ ꯃꯥꯒꯤ ꯃꯦꯁꯇꯣ ꯉꯔꯥꯡꯁꯨ
ꯑꯥ
ꯑꯩꯈꯣꯏ ꯆꯥꯛ ꯍꯦꯛ ꯆꯥꯊꯣꯛꯄꯗ ꯍꯥꯎꯔꯨꯕꯗ ꯑꯁ ꯁꯤꯒ ꯇ ꯑꯣꯗ ꯇꯥꯃꯨꯒ ꯠꯁꯤꯗꯤꯦ
ꯁꯤ ꯍꯌꯦ ꯅꯨꯡꯉꯥꯏꯌꯦꯕ ꯃꯣꯏꯁꯦ ꯑꯁ ꯑꯩꯗꯤ ꯐ꯭ꯔꯥꯟꯁꯇ ꯁꯞꯄꯣꯔꯠ ꯇꯧꯋꯦ ꯍꯟꯗꯛꯇꯤ
ꯍꯥꯏꯗꯤ ꯅꯪꯉꯣꯟꯗ ꯅꯪꯉꯣꯟꯗ ꯑꯩ ꯊꯛꯈꯤꯕ ꯅꯠꯇꯦ ꯑꯗꯨꯢ ꯑꯩ ꯐ꯭ꯔꯦꯟꯁ ꯐ꯭ꯔ ꯁꯄꯣꯔꯇ ꯇꯧꯗꯦ ꯑꯩ ꯑꯥꯔꯖꯦꯟꯇꯤꯅꯥꯒ ꯀꯩꯅꯣ ꯅꯣꯔꯋꯦꯗꯣ
ꯑꯥ
ꯍꯂꯦ ꯅꯕꯗ ꯑ ꯑꯗꯨ ꯆꯄꯣꯠ ꯇꯧꯅꯦ ꯍꯥꯏ
ꯑꯣ ꯑꯩꯖꯦ ꯑꯩꯁꯨ ꯅꯣꯔꯋꯦꯗꯤ ꯄꯥꯝꯃꯦ ꯑꯗꯨ ꯑꯁ ꯑꯩꯗꯤ ꯐ꯭ꯔꯥꯟꯁ ꯌꯥꯝ ꯄꯥꯝꯃꯦ ꯕꯥꯄꯦꯗꯣ ꯌꯥꯝ ꯄꯥꯝꯃꯦ ꯑꯩꯒꯤꯗꯃꯛꯇꯤ
ꯑꯁ ꯑꯗꯨ ꯕꯕꯦꯁꯨ ꯌꯥꯏ ꯑꯗꯨ ꯅꯣꯔꯋꯦꯗꯤ ꯁꯦꯡꯅ ꯍꯥꯏꯕꯅꯦ ꯃꯣꯏꯗꯤ ꯃꯤꯅ ꯈꯪꯅꯥꯅꯕ ꯏꯁꯇꯥꯔ ꯄ꯭ꯂꯦꯌꯔꯁꯨ ꯂꯩꯇꯕꯅꯦꯕꯀꯣ
ꯍꯣꯏ
ꯍꯥꯜꯂꯦꯟ ꯈꯥꯛꯇꯅꯦꯕ ꯑꯗꯨꯒ ꯃꯣꯏꯗꯣ ꯍꯟꯗꯛꯀꯤ ꯋꯥꯔꯜꯀꯞꯇꯨ ꯄꯔꯐꯣꯔꯃꯦꯟꯁꯇꯨ ꯌꯥꯝ ꯐꯖꯩꯌꯦꯅ ꯃꯤꯅ ꯌꯥꯝ
ꯍꯣꯏ ꯎꯝ ꯑꯣꯏꯌꯦ ꯑꯩ ꯑꯩꯗꯤꯀꯣ ꯁꯤ ꯍꯜꯂꯦꯟꯅ ꯍꯦꯟꯅ ꯃꯣꯏ ꯇꯤꯝꯃꯦꯠ ꯅꯨꯄꯥ ꯑꯃ ꯂꯩꯌꯦꯦ ꯃꯃꯤꯡ ꯀꯥꯎꯈ꯭ꯔꯦ ꯑꯩ ꯃꯃꯤꯡ ꯊꯥꯒꯟꯗꯦꯕ ꯑꯗꯨ ꯅꯨꯄꯥꯁꯨ ꯐꯖꯅ ꯁꯥꯟꯅꯩꯑ ꯃꯥꯁꯨ ꯐꯖꯅ ꯆꯦꯜꯂꯒꯀꯣ ꯌꯥꯝ ꯕꯣꯜ ꯌꯥꯝ ꯄꯥꯏꯌꯦ ꯃꯥꯗꯣ
ꯅꯩꯌꯦ ꯑꯗꯨ ꯅꯨꯄꯥꯗꯨꯁꯨ ꯄꯛꯇꯅ ꯃꯣꯏꯁꯦ ꯌꯥꯝꯅ ꯅꯩꯌꯦꯅꯦ
ꯑꯁ ꯃꯣꯏꯗꯤ ꯑꯗꯨ ꯅꯣꯔꯋꯦꯈꯣꯏꯅ ꯃꯣꯏꯗꯤ ꯒꯣꯒꯨꯝꯕ ꯆꯟꯕ ꯑꯗꯨ ꯁꯦꯂꯦꯕ꯭ꯔꯦꯠ ꯇꯧꯕꯗꯣ
ꯎꯝ
ꯍꯥꯏꯗꯤ ꯀꯩꯅꯣ ꯃꯤꯉꯣꯟꯗ ꯌꯥꯝ ꯄ꯭ꯔꯥꯎꯠ ꯇꯧꯕ ꯎꯠꯇꯦꯕꯀꯣ ꯑꯗꯨꯝ ꯏꯅꯣꯁꯦꯟ ꯑꯣꯏꯅ ꯇꯧꯕ ꯗꯣ ꯑꯩꯗꯤ ꯌꯥꯝ ꯅꯨꯡꯁꯤꯌꯦ ꯃꯥꯒꯤ ꯁꯄꯤꯁꯀꯨꯝꯕꯗꯣ ꯃꯥꯗꯤ ꯑꯁꯤ ꯋꯥꯔꯜ ꯀꯞꯗ ꯑꯁꯨꯃꯥꯢꯅ ꯒꯣꯜ ꯆꯪꯉꯒꯅꯤ ꯑꯁꯤ ꯃꯦꯁꯇ ꯑꯁꯨꯃꯥꯢ ꯄꯔꯐꯣ ꯗꯨꯝ ꯇꯧꯒꯅꯤ ꯑꯗꯨꯒ ꯁꯁꯄꯦꯛ ꯇꯧꯗꯦ ꯍꯥꯏꯕꯗꯣ ꯌꯥꯝ ꯅꯨꯡꯁꯤꯌꯦ ꯃꯥꯒꯤ ꯃꯑꯣꯡꯗꯣ ꯃꯤ ꯈꯔꯗꯤ ꯑꯁꯤꯗꯒꯤ ꯍꯦꯟꯅ ꯁꯁ ꯑꯦꯁꯄꯦꯛ ꯇꯧꯋꯦ ꯑꯗꯨ ꯅꯦꯛꯁꯇꯗꯤ ꯑꯁꯤ ꯍꯦꯟꯅ ꯁꯥꯟꯅꯕ ꯑꯗꯨ ꯉꯝꯅꯤꯉꯥꯏ ꯇꯧꯒꯦ ꯑꯗꯨ ꯇꯧꯕꯗꯨꯗꯤ ꯃꯤꯗꯨ ꯄꯨꯔꯥ ꯑꯁꯤꯗꯤ ꯄꯨꯔꯥ ꯃꯥꯗꯤ ꯄꯔꯣꯄ꯭ꯂꯦꯌꯔꯅꯤ ꯍꯥꯏꯔ ꯈꯝꯕꯗꯨ ꯑꯩꯈꯣꯏ ꯍꯧꯖꯤꯛ ꯂꯤꯖꯦꯟꯁꯤꯡꯗꯨ ꯃꯣꯏꯗ ꯑꯗꯨꯃꯥꯏꯅ ꯇꯧꯋꯦꯅ ꯃꯤꯗꯤ ꯃꯦꯁꯇ ꯉꯥꯏꯏ ꯑꯗꯣ ꯃꯣꯏꯒꯤ ꯄꯥꯔꯐꯣꯔꯃꯦꯟꯁꯇꯤ ꯈꯔ ꯐꯖꯗ꯭ꯔꯦꯀꯣ ꯊꯣꯛꯈ꯭ꯔꯕꯗꯣ ꯁꯤ ꯑꯥꯔ ꯁꯚꯦꯟ ꯈꯣꯏꯗꯣ ꯑꯗꯨꯕꯨ ꯃꯥꯒꯤ ꯂꯥꯁ ꯋꯥꯔꯗ ꯀꯞ ꯑꯣꯏꯕꯗꯨꯗ ꯄꯦꯟꯗꯤ ꯄꯦꯟꯗꯦꯕ
ꯑꯗꯨ ꯑꯁꯦꯡꯕ ꯌꯥꯝ ꯊꯤꯑ ꯁꯤ ꯁꯤ ꯑꯥꯔ ꯁꯚꯦꯟꯒꯤꯗꯣ ꯀꯌꯥꯃꯨꯛꯁꯨ ꯊꯤꯕ꯭ꯔꯥ ꯃꯣꯏꯒꯤ ꯍꯟꯗꯛ ꯀꯤꯁꯟꯅꯅꯕ ꯃꯑꯣꯡꯁꯦ ꯌꯦꯡꯕ ꯁꯨꯡ ꯄꯦꯟ ꯄꯦꯟꯗꯦꯀꯣ
ꯎꯝ ꯑꯗꯨ ꯃꯥꯗꯤ ꯌꯥꯗꯦ ꯑꯗꯨꯕꯨ ꯃꯣꯏꯒꯤ ꯒꯣꯜꯗꯣ ꯑꯁ ꯂꯥꯁ ꯁꯤꯛꯁ ꯃꯤꯅꯤꯗꯗ ꯆꯝꯗꯨꯗꯤ ꯅꯨꯡꯗꯤ ꯅꯨꯡꯁꯤꯌꯦꯀꯣ ꯃꯥꯗꯣ ꯀꯥꯞꯈ꯭ꯔꯥ
ꯍꯣꯏ ꯑ ꯑꯗꯨ ꯎꯄꯥꯏ ꯂꯩꯇꯦ ꯃꯣꯏ ꯐꯖꯅ ꯁꯥꯟꯅꯗꯕꯅꯤꯅ ꯊꯣꯞꯄ ꯇꯥꯞ
ꯍꯣꯏ ꯑꯩꯅ ꯅꯨꯡꯁꯤꯕ ꯈꯣꯏꯗꯣ ꯑꯗꯨꯝ ꯂꯩꯍꯧꯈ꯭ꯔꯦ ꯃꯣꯗ꯭ꯔꯤꯛ ꯈꯣꯏꯗꯣ ꯄ꯭ꯔꯣꯁꯤꯌꯥ ꯈꯣꯏꯁꯨ ꯅꯨꯡꯁꯤꯌꯦ ꯕ꯭ꯔꯥꯖꯤꯜꯁꯨ ꯅꯨꯡꯁꯤ ꯕ꯭ꯔꯥꯖꯤꯜꯗꯨ ꯗꯤꯃꯥꯔꯠꯈꯣꯏꯗꯨꯀꯣ
ꯑꯩꯗꯤ ꯅꯨꯡꯁꯤꯗꯦ ꯑꯗꯨꯁꯤꯡꯗ
ꯑꯗꯨ ꯅꯤꯃꯔꯗꯣ ꯁꯦꯡꯅ ꯍꯥꯏꯕꯅꯦ ꯃꯥꯗꯤ ꯕ꯭ꯔꯥꯖꯤꯜ ꯍꯥꯏꯔꯗꯤ ꯃꯤꯗꯨ ꯅꯦꯃꯥꯔꯒꯤ ꯃꯦꯠꯆ ꯑꯗꯨꯝ ꯉꯥꯏꯌꯦꯅ
ꯍꯣꯏ
ꯑꯗꯨꯒ ꯃꯥꯗꯣ ꯌꯦꯡꯉꯣꯕ ꯃꯤꯅꯤꯠ ꯇꯔꯥ ꯇꯔꯥꯃꯉꯥꯗꯨ ꯈꯛꯇ ꯁꯥꯟꯅꯕꯗꯨꯗꯤ ꯑꯩꯈꯣꯏ ꯑꯗꯨꯝ ꯇꯥꯏꯝ ꯄꯥꯁ ꯑꯣꯏꯅ ꯁꯥꯟꯅꯕ ꯃꯤꯁꯨ ꯄꯩꯁꯥ ꯊꯥꯅꯔ ꯁꯥꯟꯅꯔꯗꯤ ꯁꯤꯒꯅꯤ ꯍꯥꯏꯔꯗꯒꯤ ꯁꯥꯟꯅꯥꯗ꯭ꯔꯁꯨ ꯂꯩꯌꯦꯅ ꯏꯟꯇ꯭ꯔꯦꯁ ꯆꯥꯟꯅꯕꯗ ꯏꯟꯇꯔꯦꯁ ꯂꯩꯇꯦꯕꯀꯣ ꯁꯤꯒꯅꯤ ꯍꯥꯏꯔꯗꯤ
ꯍꯣꯏ
ꯑꯗꯨ ꯇꯧꯕꯗꯣ ꯑꯁ ꯃꯥꯅ ꯀꯥꯞꯔꯒ ꯃꯥ ꯔꯤꯇꯥꯌꯔ ꯃꯆꯥꯅ ꯔꯤꯇꯥꯌꯔ ꯂꯧꯕꯗꯨ ꯅꯨꯡꯗꯤ ꯅꯨꯡꯁꯤꯕꯅꯦ
ꯁꯦꯡꯕ ꯌꯦ ꯅꯨꯡꯁꯤꯌꯦ ꯑꯩꯗꯤ ꯃꯆꯥꯅꯨꯄꯤꯗꯨꯁꯨ ꯌꯥꯝꯅ ꯃꯁꯛꯇꯣ ꯌꯥꯝ ꯐꯖꯩꯌꯦ
ꯍꯣꯏ
ꯑꯩꯅ ꯐꯣꯟ ꯐꯣꯟ ꯄꯥꯏꯕꯗ ꯌꯦꯡꯕ ꯎꯕ ꯀꯥꯟꯗꯀꯣ ꯀꯌꯃꯨꯛꯁꯨ ꯅꯨꯡꯁꯤꯕ꯭ꯔꯥ ꯃꯁꯛꯇꯨꯁꯨ ꯃꯄꯥ ꯃꯥꯟꯗꯦ ꯃꯄꯥ ꯃꯥꯜꯂꯗꯣ ꯊꯤꯔꯝꯒꯗꯧꯕꯅꯦ
ꯃꯣꯏꯒꯤꯗꯤ ꯌꯥꯝ ꯐꯖꯈ꯭ꯔꯦ ꯉꯔꯥꯡ ꯍꯤꯡꯒꯤꯡꯗꯤ ꯃꯣꯏꯒꯤ ꯄꯦꯟꯁ ꯈꯣꯏꯗꯤ ꯉꯁꯤꯗꯣ ꯁꯤꯌꯥꯔ ꯁꯕꯦꯟꯒꯤ ꯀꯅꯥꯁꯨꯨ ꯃꯄꯥꯟꯗꯁꯨ ꯊꯣꯛꯇ ꯃꯥꯜꯂꯦ ꯉꯁꯤ
ꯑꯗꯨꯅꯦ ꯉꯔꯥꯡꯁꯦ ꯉꯥꯏꯔꯗꯤ ꯂꯩꯔꯕꯅꯦꯕ ꯃꯣꯏꯁꯦ
ꯑꯁ ꯃꯣꯏ ꯃꯣꯏ ꯒꯣꯜ ꯑꯅꯤ ꯍꯦꯛ ꯒꯣꯜ ꯑꯃ ꯍꯦꯛ ꯆꯟꯕꯗꯥ ꯃꯣꯏ ꯈꯔꯗꯤ ꯉꯥꯡꯕ ꯍꯧꯈ꯭ꯔꯕꯅꯦ
ꯍꯣꯏ ꯑꯁ ꯑꯗꯨꯒ ꯑꯁ ꯑꯩꯗꯤ ꯅꯨꯡꯉꯥꯏꯇꯦ ꯃꯣꯏ ꯑꯁ ꯒꯣꯜ ꯑꯍꯨꯝ ꯆꯟꯕꯗꯤ ꯌꯥꯕꯅꯦ ꯑꯇꯩꯁꯤꯡꯗꯣ ꯆꯟꯗꯤ ꯆꯜꯂꯕꯅꯦ ꯑꯗꯣ ꯑꯃꯨꯛ ꯌꯥꯗꯕꯩ ꯐꯣꯜ ꯆꯠꯄꯒꯤ ꯑꯁ ꯀꯌꯥꯃꯨꯛꯁꯨ ꯅꯨꯡꯉꯥꯏꯇꯕ꯭ꯔꯥ ꯑꯩꯗ ꯑꯗꯨꯗꯣ
ꯃꯣꯏꯒꯤ ꯗꯥꯎꯗꯣ ꯂꯩꯕꯒꯤꯅꯤ ꯍꯧꯖꯤꯛ ꯀꯩꯅꯣ ꯃꯣꯏꯒꯤꯗꯨꯣ ꯂꯤꯛ ꯔꯥꯎꯟꯁꯨ ꯅꯠꯇꯦꯕꯀꯣ ꯔꯥꯎꯗ ꯁꯤꯛꯁꯇꯤꯟ ꯀ꯭ꯋꯥꯇꯔ ꯐꯥꯏꯅꯦꯜꯒꯨꯝꯕꯗꯤ ꯇꯤꯝꯗꯤ ꯐꯖꯕ ꯁꯥꯟꯅꯕꯗꯣ ꯑꯗꯨ ꯒꯣ ꯑꯅꯤ ꯑꯍꯨꯝ ꯆꯕꯗꯨꯗꯤ ꯌꯥꯝ ꯂꯥꯏꯕꯗꯤ ꯅꯠꯇꯦ ꯇꯦꯕꯀꯣ
ꯍꯣꯋꯥ
ꯃꯣꯏꯒꯤ ꯑꯗꯨꯗ ꯑꯥ ꯃꯣꯏꯒꯤ ꯑꯣꯄꯣꯅꯦꯟ ꯇꯤꯝꯗꯣ ꯃꯣꯏꯗꯣ ꯀꯤꯌꯔꯂꯦꯁ ꯑꯣꯏꯈ꯭ꯔꯦꯕ ꯅꯠꯇ꯭ꯔꯗꯤ ꯃꯣꯏ ꯗꯤꯐꯦꯟ ꯇꯧꯔꯗꯤ ꯑꯗꯨꯝ ꯉꯝꯗ꯭ꯔꯁꯨ ꯗ꯭ꯔꯣꯒꯨꯝꯕ ꯇꯥꯍꯜꯂꯒ ꯄꯦꯅꯥꯜꯇꯤꯒꯨꯝꯕ ꯆꯥꯟꯁ ꯂꯩꯌꯦꯕꯀꯣ
ꯎꯝ ꯍꯣꯌ
ꯗꯣ ꯂꯥꯁ ꯂꯥꯁ ꯒꯣꯜꯗꯨꯗꯤ ꯐꯖꯗꯤ ꯐꯖꯒ꯭ꯔꯦ ꯑꯗꯨꯗꯤ
ꯋꯥ ꯍꯦ ꯌꯥꯝ ꯍꯔꯥꯎꯔꯝꯃꯅꯤ ꯃꯣꯏꯁꯨ
ꯇꯞꯄꯁꯨ ꯌꯧꯋꯦ ꯑꯈꯣꯏꯌꯦ ꯑꯃꯗꯨꯗꯤ ꯃꯥ ꯀꯥꯞꯁꯨ ꯀꯥꯞꯄꯦꯅ
ꯑꯥ ꯍꯣꯏ
ꯗꯣ ꯍꯥꯟꯅꯗꯤ ꯃꯣꯏꯁꯨ ꯁꯤꯈ꯭ꯔꯦꯅ ꯂꯩꯈ꯭ꯔꯕꯅꯤꯗ ꯃꯣꯏ ꯄ꯭ꯂꯦꯌꯔ ꯑꯩꯈꯣꯏ ꯃꯥꯏ ꯐꯦꯟꯁ ꯉꯥꯛꯇ ꯅꯠꯇꯦꯗ
ꯎꯝ
ꯅꯨꯡꯉꯥꯏ ꯑꯗꯨꯃꯥꯏꯅ ꯂꯥꯛꯀꯅꯤ ꯄꯦꯅꯥꯜꯇꯤ ꯀꯧꯕꯗ ꯃꯤꯁ ꯇꯧꯕ ꯑꯗꯨ ꯇꯧꯕꯗꯗꯤ ꯃꯤꯗꯨ ꯅꯨꯃꯥꯏ ꯈꯜꯂꯝꯒꯅꯤꯕꯀꯣ
ꯎꯝ ꯍꯣꯏ ꯑꯁ ꯉꯔꯥꯡꯒꯤꯗꯤ ꯃꯤ ꯑꯁ ꯏꯃꯥꯟꯅꯕꯤꯁꯤꯡ ꯏꯃꯥꯟꯅꯕꯁꯤꯡ ꯆꯣꯡꯕꯗ ꯍꯔꯥꯎꯃꯟꯕꯒꯤ
ꯌꯨꯝꯐꯥꯎ ꯅꯤꯛꯀꯦ ꯇ ꯅꯤꯛꯑꯦ ꯍꯥꯏꯔꯤꯁꯤꯅꯦ
ꯑꯗꯨꯅꯤ ꯃꯤ ꯑꯁ ꯁꯦꯡꯅ ꯍꯥꯏꯕꯅꯦ ꯍꯟꯗꯛꯀꯤ ꯋꯥꯔꯜꯗ ꯀꯞꯗ ꯑꯉꯥꯡ ꯈꯣꯏꯒ ꯅꯨꯄꯤ ꯈꯣꯏꯅ ꯀꯣ ꯏꯟꯇꯔꯦꯁꯇꯤ
ꯑꯗꯨꯅꯦ ꯑꯩ ꯑꯩ ꯑꯩꯐꯥꯎ ꯌꯦꯡꯗꯕ ꯑꯩꯐꯥꯎ ꯌꯦꯡꯗꯦꯕ ꯑꯗꯨꯒꯨꯝꯕꯀꯣ ꯍꯟꯗꯛꯅ ꯃꯣꯏꯅ ꯌꯦꯡꯁꯦ ꯌꯦꯡꯁꯦ ꯌꯦꯡꯁꯦ ꯅꯝꯐꯨ ꯌꯦꯡꯕꯒꯤ ꯑꯩꯁꯨ ꯑꯗꯨꯝ ꯄꯥꯝꯃꯛꯈ꯭ꯔꯦ
ꯑꯁ ꯉꯔꯥꯡꯒꯤ ꯃꯦꯖꯗꯤ ꯉꯔꯥꯡꯒꯤ ꯃꯦꯖꯗꯤ ꯑꯍꯥꯟꯅ ꯈꯣꯢꯁꯨ ꯌꯥꯝ ꯌꯦꯡꯉꯦ ꯇꯥꯏꯃꯤꯡꯗꯣ ꯆꯞ ꯆꯥꯢꯌꯦꯅꯀꯣ ꯅꯥꯏꯟ ꯊꯥꯔꯇꯤꯗꯤ ꯌꯥꯝ ꯊꯦꯡꯕ ꯅꯠꯇꯦꯅ
ꯎꯝ ꯆꯨꯝꯃꯦ ꯑꯁ ꯄꯨꯡ ꯑꯃꯒꯨꯝꯕ ꯁꯥꯟꯅꯕꯗꯤ ꯑꯩꯗꯤ ꯅꯍꯥꯟꯗꯣ ꯌꯦꯡꯉꯒ ꯂꯣꯏꯔꯦ ꯈꯥꯡꯕ ꯉꯝꯗꯅꯀꯣ ꯋꯥꯕꯗꯨ ꯋꯥꯕꯗꯨ ꯇꯨꯝꯅꯤꯡꯈ꯭ꯔꯦ ꯀꯅꯥ ꯄꯨꯡ ꯑꯃ ꯃꯈꯥꯏꯗ ꯁꯥꯟꯅꯕ ꯍꯥꯏꯕꯁꯦ ꯑꯁ
ꯐꯖꯩꯑꯦ ꯐꯖꯩꯑꯦ ꯉꯔꯥꯡꯒꯤ ꯍꯦꯟꯅ ꯐꯖꯕꯗꯤ ꯐꯥꯏꯅꯦꯜ ꯃꯣꯏ ꯐꯥꯏꯅꯦꯜ ꯀꯧꯔꯁꯨ ꯊꯣꯛꯀꯗꯧ ꯃꯥꯟꯗ꯭ꯔꯦ
ꯍꯣꯏ ꯅꯩꯌꯦ ꯐꯖꯅ ꯎꯝ ꯇꯥꯏꯌꯦꯀꯣ
ꯇꯥꯕ꯭ꯔꯣ